ꯑ ꯇꯥꯕ꯭ꯔꯣ ꯎ ꯀꯩꯅꯣ ꯀꯔꯤꯅꯣ ꯀꯅꯥꯅꯣ ꯁꯤ ꯑꯣ ꯝꯈꯣꯟ ꯃꯟ ꯕ
ꯇꯧ ꯃꯥꯁꯨ ꯂꯥꯏꯕꯒꯤꯅꯦ ꯍꯧꯖꯤꯛ
ꯎꯝ ꯍꯧꯖꯤꯛ ꯀꯅꯥ ꯀꯅꯥꯔꯣ ꯅꯪꯒꯤ ꯀꯥꯖꯤꯟꯗꯨꯔꯣ ꯎꯝ ꯑꯁ ꯍꯧꯖꯤꯛ ꯅꯪꯒ ꯋꯥꯗꯤ ꯁꯥꯕ ꯎꯐ
ꯅꯪꯅ ꯀꯣꯜ ꯇꯥꯎꯕ꯭ꯔꯥ ꯃꯥꯅ ꯀꯣꯜ ꯇꯥꯎꯕ꯭ꯔꯥ
ꯑꯩꯅ ꯇꯧꯕꯅꯦ
ꯈꯔꯗꯤ ꯂꯣꯏꯈꯔꯅꯤꯗ ꯅꯥꯡꯒꯤꯁꯨ ꯈꯪꯗꯦ ꯌꯨꯝ ꯂꯩꯔꯁꯨ ꯋꯥ ꯉꯥꯡꯃꯟꯕꯒꯤ ꯍꯦꯅꯦ ꯍꯦꯅ ꯀꯪꯗ꯭ꯔꯒꯦꯟ ꯇꯥꯗꯦ ꯑꯩꯈꯣꯏꯁꯦ ꯈꯔꯗꯤ ꯆꯥꯎꯊꯣꯛꯅꯤꯡꯈ꯭ꯔꯦ ꯍꯟꯗꯛꯇꯤ
ꯅꯪ ꯅꯣꯏꯅ ꯐꯪꯕꯁꯤꯡꯅ ꯍꯦ ꯍꯦꯟꯅ ꯀꯥꯡꯉꯩ ꯑꯩ ꯅꯣꯏ ꯅꯣꯏꯕꯁꯤꯡꯅ ꯍꯦ ꯍꯦꯟꯅ
ꯈꯔꯥ ꯈꯔ ꯂꯥꯑꯣꯩ ꯌꯥꯔꯗꯤ ꯐꯥꯒꯗꯕ ꯀꯟ ꯂꯥꯎꯒꯗꯕꯅꯦ ꯅꯍꯥꯟꯗꯅ ꯂꯥꯎꯕ ꯌꯥꯔꯗꯤ
ꯅꯪꯅ ꯂꯩꯔꯗꯤ ꯋꯀꯤꯡꯒꯨꯝꯕ ꯆꯠꯄ ꯌꯥꯕ
ꯋꯥꯀꯤꯡ ꯎꯃꯁꯨ ꯇꯠꯄꯅꯤ ꯅꯨꯡꯉꯥꯏꯅꯤ ꯅꯨꯡꯉꯥꯏꯒꯅꯤ ꯍꯣꯏ ꯑꯣ ꯍꯛꯆꯥꯡꯒꯤ ꯍꯛꯆꯥꯡꯒꯤ ꯈꯔ ꯈꯜꯅꯒ ꯀꯣ ꯏꯇꯣꯝꯇ ꯘꯥ ꯑꯆꯨꯝꯕ ꯂꯦꯏ ꯁꯤꯗꯤ ꯌꯥꯔ
ꯌꯥ ꯇꯔꯦ ꯌꯥ ꯇꯔꯦ ꯀꯝ ꯀꯄ꯭ꯂꯦꯛꯁꯪꯒꯤꯗꯤ ꯐꯌꯦ ꯑꯗꯨ ꯑꯣꯏꯔꯁꯨ
ꯀꯣꯝꯄ꯭ꯂꯦꯛꯁꯥꯟꯒꯤ ꯅꯠꯇꯦ ꯑꯩꯈꯣꯏ ꯑꯍꯥꯟ ꯑꯣꯏꯕ ꯀꯥꯟꯗ ꯑꯩꯁ ꯌꯥꯝ ꯋꯥꯈ꯭ꯔꯅꯤ ꯑꯩꯈꯣꯏ ꯃꯦꯔꯤ ꯌꯥꯝꯅ ꯔꯨꯗꯣ ꯌꯥꯝ ꯀꯟ
ꯑꯗꯨꯅꯦ ꯑ
ꯑꯁꯤ ꯅꯪꯒꯤ ꯂꯣꯏꯔꯒ ꯗꯥꯏꯅꯥꯗꯣ ꯎꯠꯍꯜꯂꯣ ꯑꯩꯗꯤ ꯑꯗꯨ ꯑꯥ ꯌꯥꯎꯈ꯭ꯔꯦꯅ
ꯑꯗꯨꯅꯦ ꯃꯤ ꯑꯃꯒꯤ ꯋꯥꯔꯤ ꯇꯧ ꯇꯧꯔꯒ ꯈꯪꯍꯧꯗꯣꯏꯅꯦ ꯃꯇꯝꯁꯦ
ꯍꯣꯏ ꯑꯗꯨꯅꯦ ꯋꯥꯨ ꯈꯔ ꯅꯨꯡꯉꯥꯏꯔꯔꯤꯀꯣ ꯑꯗꯨꯝ ꯆꯠꯄꯅꯦ ꯃꯇꯝꯁꯦ ꯊꯨ ꯊꯨꯅ ꯆꯠꯅꯦꯁꯦꯡꯕꯒꯤ ꯃꯊꯟꯗ ꯑꯃꯨꯛ ꯊꯥꯟꯗ ꯑꯗꯨ ꯃꯣꯄꯅꯦ
ꯎꯝ ꯑꯗꯣ ꯑꯃꯗ
ꯀꯔꯤ ꯑꯃꯔꯣ
ꯎꯝ ꯅꯍꯥꯟ ꯆꯔꯖ ꯎꯕꯗꯣ ꯄꯥꯒꯠꯇ ꯑꯗꯨꯗꯣ ꯃꯥꯁꯦ ꯅꯨꯄꯥꯕꯨꯖ ꯊꯥꯖꯗꯕꯩꯀꯣ ꯅꯦꯛꯌꯦꯑꯥꯔ ꯆꯠꯈ꯭ꯔꯅꯤ ꯍꯥꯏꯌꯦ
ꯑꯣ ꯍꯣꯏ ꯏꯃꯥꯟ ꯑ ꯃꯥ
ꯗꯨ ꯍꯣꯏ ꯍꯣꯏ ꯊꯖ ꯇ ꯊꯥꯖꯗꯕꯩ ꯆꯠꯈ꯭ꯔꯅꯤ ꯍꯥꯏꯕꯗꯤ ꯆꯠꯈ꯭ꯔꯅꯤ ꯍꯥꯏꯕꯗꯤ ꯅꯨꯄꯥ ꯑꯩꯉꯣꯟꯗꯨꯗ ꯀꯔꯤ ꯋꯥꯔꯣꯁꯤ ꯂꯣꯖꯤꯛ ꯂꯩꯕ꯭ꯔꯣ ꯍꯥꯏꯔꯤꯒꯦ ꯄꯥꯗꯣ
ꯁꯦ ꯊꯥꯖꯗꯦꯅ ꯃꯣꯏ ꯌꯨꯝꯗ ꯂꯥꯏꯔꯒ
ꯍꯣꯏ ꯍꯣꯏ ꯑꯗꯨꯅꯦ ꯑꯥ ꯃꯥꯒꯤ ꯃꯅꯥꯛꯇ ꯂꯩꯔꯗꯤꯀꯣ ꯃꯥꯒꯤ ꯃꯅꯥꯛꯇ ꯂꯩꯔꯗꯤ ꯀꯩꯅꯣ ꯇꯧꯒꯅꯤ ꯍꯥꯏꯌꯦ꯫
ꯁꯤꯌꯥ ꯀꯌꯥꯃꯨꯛꯁꯨ ꯅꯨꯡꯁꯤꯕ꯭ꯔꯥ ꯀꯣ ꯃꯥꯕꯨ ꯀ꯭ꯌꯥꯃꯨꯛꯁꯨ ꯄꯥꯝꯕ꯭ꯔꯥ ꯀ꯭ꯌꯥꯃꯨꯛꯁꯨ ꯐꯖꯕ꯭ꯔꯥ꯫
ꯐꯖ ꯐꯖꯕ꯭ꯔꯣꯅꯦ ꯍꯥꯏꯕꯗꯤ ꯍꯣꯏ
ꯃꯤꯠꯇ ꯀꯌꯥꯃꯨꯛꯁꯨ ꯐꯖꯕ꯭ꯔꯥ ꯀꯌꯥꯃꯨꯛꯁꯨ ꯅꯨꯡꯁꯤꯕ꯭ꯔꯥ ꯀꯌꯥꯑꯃꯨꯛꯁꯨ ꯍꯥꯏꯕꯅꯦꯗ
ꯕꯦꯔꯥꯅꯦ ꯑꯗꯨ ꯅꯨꯄꯤꯗꯣ ꯑꯁ ꯇꯜꯂꯦ ꯌꯥꯝ ꯁꯥꯎꯅꯤꯡꯉꯦ ꯑꯩ꯫ ꯑꯩꯈꯣꯏꯅ ꯋꯥ ꯉꯥꯡꯕꯁꯨꯀꯣ ꯇꯥꯗꯦ
ꯍꯣꯏ ꯃꯥ ꯄꯥꯝꯕꯅꯤꯅ꯫ ꯄꯩꯁꯥ ꯈꯔ꯫ ꯄꯥꯏꯑꯦ ꯒꯥꯔꯤꯒꯨꯝꯕ ꯑꯗꯨꯝ ꯄꯥꯏꯑꯦꯅ ꯃꯥ ꯑꯗꯣ ꯑꯗꯨꯒꯤ ꯉꯥꯎꯕ ꯃꯥꯜꯂꯦ ꯃꯥ꯫
ꯅꯦꯛꯁ ꯊꯥꯖꯗꯕꯩ ꯅꯦꯛꯁ ꯌ꯭ꯔ ꯆꯠꯈ꯭ꯔꯅꯤ ꯍꯥꯏꯌꯦ ꯑꯩ ꯒ꯭ꯌꯥꯟ ꯇꯥꯗꯦ ꯑꯗꯨ ꯍꯣꯏ ꯍꯥꯏꯌꯦ ꯅꯍꯥꯟ ꯑꯩ ꯅꯍꯥꯟ ꯊꯣꯛꯑꯦ ꯑꯩ ꯃꯉꯣꯟꯗ ꯃꯌꯨꯝꯗ
ꯑꯣ
ꯃꯥꯅ ꯍꯥꯏꯕꯅꯦ ꯃꯆꯤꯟꯃꯛꯅ ꯍꯥꯏꯕꯅꯦ
ꯂꯣꯏꯔꯦꯍꯦ ꯑꯈꯣꯏꯅ ꯍꯥꯏꯔꯁꯨ ꯇꯥꯗ ꯄꯥꯏ ꯂꯩꯗꯦꯗ ꯑꯈꯣꯏꯗꯤ ꯇꯥꯕ ꯌꯥꯕ ꯆꯍꯤꯅꯦꯗ ꯑꯈꯣꯏꯁꯦ
ꯑꯗꯨꯅꯦ ꯑꯗꯣ ꯑꯗꯨꯃꯥꯏ ꯍꯥꯏꯌꯦ ꯅꯨꯄꯤꯗꯣ ꯅꯨꯡꯗꯥꯡꯗ ꯊꯣꯛꯑꯦꯅꯀꯣ ꯍꯥꯏꯕꯗꯤ ꯎꯝ ꯍꯥꯟꯅ ꯆꯦꯟꯕ ꯅꯨꯄꯤꯗꯣ ꯃꯩꯇꯩꯗꯣ ꯑꯗꯣ ꯎꯝ ꯅꯨꯡꯗꯥꯡ ꯅꯨꯄꯤꯅ ꯀꯧ ꯒꯤꯅꯦ ꯍꯥꯏꯌꯦ ꯅꯨꯄꯥ ꯏꯃꯥꯟꯅ ꯈꯣꯏ ꯏꯃꯥꯟꯅꯕꯤꯅ ꯍꯥꯏꯕ ꯅꯨꯄꯤꯅ ꯍꯧꯕꯒꯤ꯫ ꯄꯥꯊꯣꯛꯄꯅꯦ ꯑꯗꯣ ꯅꯨꯄꯤꯅ ꯀꯅꯥ ꯅꯨꯄꯥꯕꯨ ꯅꯨꯡꯗꯥꯡꯗ ꯊꯣꯛꯑꯣꯅ ꯀꯧꯕ ꯀꯥꯟꯗ ꯅꯨꯄꯥ ꯅꯠꯇꯅ ꯊꯣꯛꯅꯤꯡꯉꯣꯏꯗꯧ
ꯍ ꯍꯣꯏ ꯒꯟꯇꯥꯥꯏ ꯅꯪ ꯍꯥꯏꯕꯗꯣ ꯑꯩ
ꯍ ꯁꯥꯎ ꯑꯗꯣ ꯑꯗꯨꯃꯥꯏ ꯍꯥꯏꯌꯦ ꯑꯗꯣ ꯅꯨꯄꯥꯗꯤ ꯅꯨꯄꯥꯅꯦ ꯍꯥꯏꯌꯦ
ꯑꯁ ꯂꯣꯏꯔꯦ ꯃꯥꯁꯨ ꯊꯥꯖꯕꯅ ꯃꯥ ꯅꯨꯄꯥꯗꯣ
ꯑꯗꯨꯅꯦ ꯏꯃꯥꯟꯅꯕꯤ ꯃꯆꯥ ꯃꯅꯥꯎꯅꯨꯄꯤ ꯑꯃꯁꯨ ꯂꯩꯌꯦꯕ ꯃꯣꯏ ꯌꯨꯝ ꯃꯅꯥꯛꯇ ꯑꯗꯣ ꯑꯩꯈꯣꯏꯗꯣ ꯁꯤꯡꯖꯨ ꯁꯥꯔꯒ ꯋꯥꯔꯤ ꯁꯥꯕ ꯑꯗꯨꯗꯤꯥ ꯏꯕꯥꯅꯤ ꯏꯕꯥꯅꯤꯅꯤ ꯍꯥꯏꯕ ꯑꯗꯨꯗꯤ ꯅꯦꯕꯥꯅꯤ ꯂꯩꯕ ꯃꯇꯝꯗ ꯅꯕꯥꯅꯤ ꯄ꯭ꯔꯣꯕ꯭ꯂꯦꯝ ꯔꯤꯂꯦꯁꯟꯁꯤꯞ ꯑꯗꯨꯗꯤ ꯄ꯭ꯔꯣꯕ꯭ꯂꯦꯝ ꯊꯣꯛꯀꯅꯤꯅ ꯀꯣ ꯎꯝ ꯊꯣꯛꯄ ꯀꯥꯟꯗ ꯅꯕꯥꯅꯤ ꯄ꯭ꯔꯣꯕ꯭ꯂꯦꯝ ꯊꯣꯛꯄ ꯀꯥꯟꯗ ꯅꯨꯄꯥꯅ ꯅꯨꯄꯤ ꯑꯃꯅ ꯅꯨꯄꯥꯕꯨ ꯊꯣꯛꯑꯣꯣꯏ ꯀꯣꯏꯔꯨꯁꯦ ꯊꯕꯛ ꯆꯠꯁꯦꯒꯨꯝꯕ ꯀꯍꯧꯕ ꯀꯥꯟꯗ ꯅꯨꯄꯥꯅ ꯆꯠꯈ꯭ꯔꯗꯤꯅ ꯍꯥꯏꯕ ꯍꯥꯏꯕꯅꯦ ꯅꯨꯄꯤꯤꯔ ꯈꯪꯗ꯭ꯔꯦ ꯍꯥꯏꯌꯣ ꯑ
ꯂꯣꯏꯔꯦꯦꯛ ꯍꯥꯏꯗꯤ ꯒ꯭ꯌꯥꯟ ꯇꯥꯗꯦ ꯁꯤꯒꯨꯝꯕꯗꯤ ꯀꯔꯤꯔꯥ ꯗꯨꯋꯥꯏ ꯍꯥꯏꯕ꯭ꯔꯥ ꯑꯗꯨꯁꯨ
ꯄꯁꯩ ꯑꯗꯨꯗꯤ ꯑꯩꯈꯣꯏ ꯂꯪꯒꯜ ꯂꯪꯒꯜ ꯑꯩꯈꯣꯏ ꯅꯍꯥꯛ ꯁꯨ ꯍꯥꯏꯕꯅꯦ ꯇꯧꯔꯝꯅꯤꯅ
ꯅ꯭ꯔꯀ ꯍꯒꯦꯟ ꯑꯗꯦ
ꯗ ꯀꯥꯁꯨꯁꯦ ꯍꯥꯏꯕꯗꯤ ꯅꯨꯄꯥ ꯌꯥꯝꯅꯩꯌꯦꯕꯀꯣ
ꯍꯣꯏ ꯃꯥꯗꯤ ꯃꯁꯥꯛꯁꯨ ꯐꯖꯩꯌꯦ ꯋꯥꯡꯁꯨ ꯋꯥꯡꯉꯦ ꯅꯨꯄꯥ ꯈꯣꯏꯅ ꯑꯗꯨꯝ ꯄꯥꯝꯕꯅꯦ
ꯄꯝꯒꯅꯤ
ꯀꯔꯤꯒꯤ ꯁꯦꯀꯦꯟ ꯍꯦꯟꯕꯨ ꯌꯥꯝ ꯄꯥꯝꯕ꯭ꯔꯣ
ꯑꯗꯨꯅꯦ ꯃꯥꯅ ꯍꯥꯏꯕ ꯃꯤꯕꯨ ꯆꯥꯟꯁ ꯑꯗꯨꯝ ꯆꯥꯟꯁ ꯑꯃ ꯑꯃꯗꯤ ꯑꯗꯨꯝ ꯄꯤꯅꯤ ꯄꯤ ꯄꯤꯔꯗꯤ ꯐꯩꯌꯦ ꯀꯨꯝꯕ ꯍꯥꯏꯕ ꯍꯣꯏ ꯆꯥꯟꯁ ꯄꯤ ꯐꯩꯌꯦ ꯐꯩꯌꯦ ꯑꯣꯏ
ꯑꯁ ꯂꯤ ꯃꯟ ꯈ꯭ꯔꯦ ꯃꯥꯒꯤ
ꯏ ꯃꯟ ꯇ꯭ꯔꯦꯗꯨꯒꯤꯅꯦ ꯃꯥ ꯋꯥꯅꯤꯉꯥꯏꯅꯦꯕ ꯑꯩꯈꯣꯏꯅ ꯅꯪ ꯋꯥꯒꯅꯤ ꯋꯥꯒꯅꯤ ꯍꯥꯏꯔꯒ ꯊ ꯇꯥꯗꯦ ꯑꯝꯇ
ꯅꯨꯄꯤ ꯑꯇꯣꯞ ꯆꯂꯦ ꯑꯩꯈꯣꯏꯗꯤ ꯉꯝꯃꯦꯗ ꯑꯈꯣꯏ ꯑꯗꯨꯒꯨꯝꯕꯗꯤ ꯉꯝꯗꯦ ꯁꯦꯡꯕꯒꯤ
ꯑꯗꯨꯃꯥꯏꯅ ꯇꯧꯔꯗꯤ ꯁꯦꯠ ꯔꯦꯠ ꯐꯥꯠ ꯎꯝ ꯉꯝꯃꯣꯏ ꯉꯝꯃꯣꯏ ꯑꯩꯈꯣꯏꯗꯤ
ꯖꯣꯏꯟ ꯇꯧꯕ꯭ꯔꯥ ꯉꯁꯤꯅ
ꯍꯣꯏ ꯉꯁꯤꯅ ꯇꯧꯕꯅꯦ
ꯅ ꯑꯈꯣꯏ ꯔ ꯊꯥ ꯑꯃꯗꯤ ꯑꯗꯨꯝ ꯕꯤꯖꯤꯗ ꯂꯩꯈ꯭ꯔꯅꯤꯅꯦ ꯈꫭꯏꯁꯦ
ꯑꯁ ꯑꯩ ꯑꯩ ꯑꯦꯛꯖꯥꯝ‌ ꯂꯩꯌꯦ ꯑꯗꯨꯗꯩ ꯂꯔꯤꯛ ꯄꯥꯗꯕꯤꯅ ꯂꯔꯤꯛ ꯄꯥꯗꯕꯤꯗ ꯎꯝ ꯑ ꯀꯨꯏ ꯀꯨꯏꯗꯤ ꯀꯨꯏ ꯔꯣꯏ ꯑꯗ ꯑꯩꯈꯣꯏ ꯑꯦꯛꯖꯥꯝꯗꯨ ꯗꯦꯠ ꯏꯂꯚꯦꯟꯗ ꯂꯣꯏꯒꯅꯤ ꯇꯨꯗ ꯍꯧꯔꯅꯤ ꯗꫭ ꯑꯃꯃꯈꯛꯅꯦꯕ ꯑꯗꯨꯒꯤ ꯑꯗꯨꯅ
ꯑꯗꯨꯅ ꯐꯥꯌꯦ ꯌꯥꯝ ꯄꯤꯔꯁꯨ ꯂꯥꯏꯔꯤꯛ ꯄꯥꯅꯤꯡꯗꯝꯅꯦ
ꯑꯗꯨꯅꯦ ꯕꯣꯔꯤꯡ ꯆꯨꯌꯦ ꯎꯁ ꯁꯥꯕꯅ ꯁꯥꯕꯅ ꯈꯪꯗꯣꯏꯅꯦ ꯑꯃꯁꯦ ꯎꯝ
ꯉꯁꯤ ꯋꯦꯗꯥꯔ ꯈꯔ ꯃꯝꯕꯅꯤꯅ ꯑꯩꯈꯣꯏꯗꯤ ꯐꯦꯟ ꯊꯥꯔꯒ ꯑꯗꯨꯝ ꯀꫭꯜ ꯀꯥꯎꯏꯗ ꯉꯁꯤꯗꯤ
ꯍꯜꯂꯛꯄꯗ ꯅꯣꯡ ꯆꯨꯔꯛꯑꯦꯅꯦ ꯐꯤꯗꯣ ꯂꯣꯏ ꯋꯥꯁ ꯇꯨꯤꯕꯗꯣ ꯂꯣꯏ ꯆꯣꯛꯈ꯭ꯔꯦ ꯑꯃꯨꯛ
ꯎꯝ
ꯗꯥꯎꯗꯨ ꯁꯅꯔꯅꯤ ꯌꯥꯝ ꯊꯧ
ꯑ ꯈꯔ ꯀꯧꯍꯧꯕꯗꯣ ꯂꯩꯕꯅꯤꯅ ꯑꯗꯨꯝ ꯊꯨꯅ ꯀꯪꯕꯅꯦꯗ ꯏꯝꯐꯥꯜꯗꯗꯤ
ꯍꯝ
ꯄꯅꯤꯅ ꯁꯝꯃꯔꯗꯗꯤ
ꯌꯨꯝ ꯆꯠꯅꯤꯡꯕꯅ ꯂꯣꯏꯔꯦ ꯅꯣꯏ ꯅꯣꯏꯒꯤ ꯇꯔꯤꯅꯤ ꯀ꯭ꯂꯥꯁꯇꯣ ꯀꯩꯗꯧꯉꯩ ꯂꯣꯏꯒꯦꯔꯣ
ꯑꯣꯛꯇꯣꯕꯔ ꯐꯥꯎꯅꯦ ꯃꯣꯏꯅ ꯆꯍꯤ ꯅꯠꯇꯦ ꯊꯥ ꯃꯉꯥ ꯁꯨꯔꯗꯤ ꯌꯥꯗꯤ ꯌꯥꯏ ꯍꯥꯏꯌꯦ ꯑꯩꯈꯣꯏꯗꯣ ꯐꯖꯅ ꯀ꯭ꯂꯥꯁ ꯆꯠꯇꯕ ꯑꯗꯨꯏꯒꯤ
ꯎꯝ ꯊꯕꯥꯗꯤ ꯀꯨꯏꯔꯣꯏ
ꯍꯣꯏ ꯌꯥꯝ ꯊꯨꯅ ꯆꯠꯈ꯭ꯔꯅꯤ ꯖꯨꯟꯗꯣ ꯂꯣꯏ ꯌꯧꯔꯦ ꯖꯨꯂꯥꯏ ꯊꯣꯛꯈ꯭ꯔꯅꯤ ꯍꯧꯖꯤꯛ
ꯃꯂꯥꯈꯅꯤ
ꯍ ꯍꯣꯏꯗꯣ ꯑꯁ ꯆꯍꯤꯍꯤꯗꯤ
ꯏꯪꯕ ꯑꯃꯨ ꯉꯥꯎꯔꯣꯏꯅꯦ ꯑꯗꯨꯅꯦ ꯂꯧꯕ ꯌꯦꯡꯕ ꯍꯧꯕ ꯌꯥꯅꯤ ꯆꯤꯡꯕ
ꯌꯨꯝ ꯆꯠꯅꯤꯡꯉꯦ ꯑꯗꯨ ꯑꯣꯏꯔꯁꯨ ꯑꯁ ꯂꯝꯕꯤꯗꯣ ꯑ ꯏꯁꯀꯣꯠ ꯏꯁꯀꯣꯠ ꯑꯗꯨ ꯑꯗꯨꯝ ꯄꯤꯑ ꯑꯗꯨ ꯑꯣꯏꯔꯁꯨ ꯀꯤꯗꯤ ꯀꯤꯌꯦꯅꯍ ꯔꯤꯛꯁ ꯄꯨ ꯂꯥꯎꯕ ꯉꯝꯅꯦ ꯃꯣꯏꯕꯨ ꯊꯥꯖꯕꯁꯨ ꯌꯥꯗꯦꯗ ꯇꯧꯒꯦ ꯍꯥꯏꯔꯗꯤ ꯃꯣꯏꯗꯤ ꯑꯗꯨꯝ ꯇꯧꯈ꯭ꯔꯅꯤ
ꯑꯃꯨꯛ ꯆꯠꯂꯒ ꯊꯕꯛ ꯂꯩꯔꯗꯤ ꯑꯃꯨꯛꯀꯨꯝꯕ
ꯎꯝ ꯑꯗꯨꯒꯤꯅꯦ ꯆꯠꯄ ꯈꯣꯠꯄꯗꯣ ꯍꯣꯏ ꯅꯠꯇ ꯇꯧꯅꯤꯡꯕ ꯃꯇꯝꯗꯨꯗ ꯌꯥꯗꯕꯅꯤꯅ
ꯎꯝ ꯎꯝ ꯁꯦ ꯍꯧꯖꯤꯛ ꯃꯤ ꯂꯩꯗꯕꯤ ꯋꯥꯔꯤ ꯁꯥꯕ ꯅꯨꯡꯉꯥꯏꯔꯤꯅꯦ
ꯑꯣ ꯀꯥꯏ ꯆꯠꯈ꯭ꯔꯕ꯭ꯔꯣ ꯅꯣꯏ ꯌꯨꯝꯒꯤ ꯃꯤꯁꯤ
ꯎꯝꯃꯦ ꯍꯣꯁꯄꯤꯇꯥꯜ ꯆꯠꯂꯒ ꯏꯅꯦꯈꯣꯏꯗ ꯀꯣꯏꯊꯣꯛ
ꯑꯣ ꯑꯣ ꯅꯣꯏꯒꯤ ꯑꯉꯥꯡꯗꯣ ꯌꯥꯝ ꯅꯨꯡꯁꯤ ꯆꯦ ꯁꯤꯗ ꯂꯥꯏꯔꯗꯤ ꯐꯥꯒꯗꯕ ꯑꯩꯈꯣꯏ ꯂꯩꯀꯥꯏꯗ
ꯌꯥꯝ ꯀꯩꯅꯣ ꯇꯧꯕꯅꯦ
ꯃꯩꯁꯨ ꯃꯩ ꯃꯥꯕꯅꯤꯅ ꯑꯗꯨꯝ ꯅꯨꯡꯁꯤꯌꯦ ꯌꯥꯝꯅꯁꯨ ꯅꯣꯛꯑꯦ ꯑꯩꯈꯣꯏ ꯂꯩꯀꯥꯏꯒꯤ ꯑꯉꯥꯡ ꯑꯃ ꯂꯩꯌꯦ ꯑꯗ ꯁꯨꯛꯂꯥꯛ ꯂꯥꯛꯇꯦ ꯈꯣꯏ ꯃꯅꯥꯛꯇ
ꯑꯗꯨꯏꯗꯤ ꯌꯥꯝ ꯅꯨꯡꯁꯤꯔꯁꯨ ꯎꯄꯥꯏ ꯂꯩꯇꯦ ꯂꯥꯛ ꯇꯥꯕꯅꯤꯅ
ꯍꯣꯏ ꯃꯤ ꯁꯟꯕꯁꯦ ꯀꯣ
ꯎꯝ ꯑꯉꯥꯡ ꯁꯤꯡꯁꯨ ꯅꯣꯏ
ꯏꯈꯥꯒꯤ ꯎꯝ ꯑꯉꯥꯡꯅꯀꯣ ꯑꯎ ꯍꯣꯏ ꯍꯣꯏ ꯍꯣꯏ